ꯊ ꯑ ꯍꯣꯏ ꯑꯩ ꯑꯃꯨꯛꯀ ꯅꯪ ꯇ꯭ꯔꯥꯏ ꯇꯧꯕ ꯑꯗꯨ ꯆꯠ
ꯑꯣ ꯑꯣ ꯆꯜꯂꯤꯅꯦ
ꯎꯝ ꯑꯁ ꯅꯪꯁ ꯋꯥꯏ
ꯑꯩꯒꯤꯁꯦ ꯋꯥꯈ꯭ꯔꯦ ꯃꯤ ꯃꯌꯥꯝ
ꯅꯨꯡꯉꯥꯏꯕ ꯄꯥꯎ ꯇꯥꯅꯤꯉꯥꯏꯗꯤ ꯋꯥꯕ ꯖꯥꯠꯅꯤꯀꯣ
ꯎꯝ ꯍꯪꯗ꯭ꯔꯤꯅꯦ ꯅꯨꯡ ꯉꯥꯏꯕ ꯄꯥꯎꯁꯨ ꯂꯥꯛꯇ꯭ꯔꯤꯅꯦ
ꯑ ꯍꯥ ꯃꯤ ꯑꯃꯗꯤ ꯑꯗꯨꯝ ꯅꯣꯡꯅꯤꯡꯔꯒ ꯂꯩꯅꯦ
ꯑꯣ ꯅꯣꯛꯅꯤꯡ ꯅꯣꯛꯅꯤꯡꯕ ꯂꯩꯔꯤꯅꯦ ꯁꯤꯗ ꯑꯩꯅ ꯍꯦꯛ ꯀꯣꯛ ꯄꯩ ꯄꯩꯈ꯭ꯔꯗꯤ ꯅꯣꯛꯅꯤꯡ ꯅꯣꯛꯅꯤꯡ ꯕ ꯃꯠꯇꯒꯤ ꯀꯣ ꯌꯥꯝ ꯇꯧ ꯇꯧꯔꯒ ꯂꯩꯕꯅꯦ ꯑꯗꯨꯒ ꯑꯩꯒꯤ ꯇꯦꯠ ꯅꯥꯏꯟꯗ ꯂꯩꯕ ꯏꯆꯦꯗꯣ
ꯎꯝ
ꯃꯥꯁꯨ ꯅꯨꯡꯉꯥꯏꯕ ꯃꯜꯂꯛꯄꯃꯜꯂꯤ
ꯑꯣ ꯉꯁꯤꯔꯣ
ꯍꯔꯥꯎꯔꯒ ꯂꯩꯌꯦ ꯍꯣꯏ ꯃꯥꯁꯤ
ꯉꯁꯤꯃꯁꯨ ꯅꯨꯡꯉꯥꯏꯕ ꯄꯥꯎ ꯇꯥꯕ
ꯎꯝ ꯄꯥꯎ ꯉꯥꯛꯇ ꯇꯥꯕ ꯑꯩꯈꯣꯏꯒꯨꯝꯕ ꯑꯃꯁꯨ
ꯑꯣ ꯑꯣ
ꯂꯥꯛꯇꯤ ꯂꯥꯛꯇꯕ ꯀꯣ ꯑꯩꯈꯣꯏꯒ ꯆꯞ ꯃꯥꯟꯅꯔꯒ ꯂꯩꯅꯦ
ꯍꯔꯧꯕꯣꯚꯛꯂꯧ ꯌꯥꯝ ꯂꯩꯔꯕꯅꯤꯅꯦ ꯃꯥꯒꯤꯗꯤ
ꯃꯥꯒꯤꯁꯨꯨ ꯂꯩꯌꯦ ꯍꯣꯏ
ꯅꯪ ꯍꯔꯧꯕ ꯑꯣꯕꯃꯅꯕ꯭ꯔꯥ
ꯑꯁ ꯑꯩꯒꯗꯤ ꯃꯥꯟꯅꯗꯦ ꯑꯩꯒꯤ ꯍꯥꯐꯀꯨꯝꯕ ꯃꯥꯟꯅꯩ
ꯑ ꯑꯥ
ꯃꯥꯒꯤ ꯍꯔꯥꯎꯕꯗꯂꯦꯕꯦꯜꯁꯤ ꯆꯤ ꯀꯣ ꯎꯝ ꯑꯗꯨꯁꯨ ꯌꯥꯝ ꯐꯩꯅ ꯑꯩꯅ ꯍꯥꯏꯈ꯭ꯔꯕꯅꯤ
ꯍꯣꯏ ꯍꯣꯏ
ꯃꯥꯁꯦ ꯅꯨꯃꯤꯠ ꯑꯃꯀꯣ ꯃꯥꯒꯤ ꯈꯣꯡ ꯍꯥꯔꯠ ꯇꯧꯋꯦ ꯍꯥꯏꯌꯦꯦ ꯃꯥꯅ ꯐꯣꯜꯗꯥꯎꯟ ꯇꯧꯔꯒ ꯀꯣ ꯁ꯭ꯀꯨꯜꯗ ꯑꯗꯨ ꯍꯥꯔꯠ ꯇꯧꯕ ꯅꯨꯃꯤꯠꯇ ꯃꯥꯁꯦ ꯁꯀꯨ꯭ꯜ ꯆꯠꯗꯕ ꯁ꯭ꯀꯨꯁ ꯅꯠꯇ꯭ꯔꯒ ꯃꯥꯒꯤ ꯀꯣꯛꯁꯤ ꯀꯨꯟꯒꯨꯝꯕ ꯇꯧꯈ꯭ꯔꯦ
ꯑꯁ
ꯁ꯭ꯀꯨꯜꯁ ꯇꯕꯤꯗ ꯀꯨꯟꯒꯨꯝꯕ ꯂꯣꯏꯈ꯭ꯔꯕꯅꯦ ꯃꯥꯁꯦ ꯅꯨꯃꯤꯠ ꯑꯃꯗ ꯑꯗꯨꯝ ꯃꯣꯏꯗꯤ ꯁ꯭ꯀꯨꯜ ꯆꯠꯂꯗꯤ ꯑꯗꯨꯕꯨ ꯀꯣ ꯋꯥꯕ ꯃꯥꯜꯂꯦ ꯃꯣꯏꯁꯨ ꯃꯣꯔꯅꯤꯡꯗ ꯆꯠꯅꯤ ꯏꯚꯅꯤꯡ ꯄꯨꯡ ꯐ꯭ꯥꯏꯚ ꯃꯉꯥꯒꯨꯝꯕꯗ ꯁꯨꯇꯤ ꯄꯤꯒꯅꯤ ꯑꯗꯨ ꯌꯨꯝ
ꯑꯣ
ꯎꯝ ꯃꯉꯥ ꯃꯈꯥꯏꯒꯨꯝꯕꯗ ꯌꯧꯒꯅꯤ ꯑꯗꯨ ꯌꯥꯝ ꯋꯥꯏ ꯍꯥꯏꯌꯦ ꯏꯁꯇꯨꯗꯦꯟꯁꯤꯡꯕꯨ ꯑꯗꯨꯝ ꯑ ꯎꯕ ꯀꯣ
ꯑ
ꯇꯖꯦꯟꯁꯤꯃ ꯑꯗꯨꯝ ꯎꯁꯤꯟꯔꯒ ꯌꯦꯡꯁꯤꯟꯔꯒ ꯂꯩꯕ ꯍꯣꯏ ꯑꯗꯨꯒꯤ ꯃꯁꯦ ꯑꯇꯣꯞꯄ ꯅꯨꯃꯠꯇꯒꯤ ꯇꯧꯗ ꯃꯥꯅꯦ
ꯑ ꯃꯥꯁꯨ ꯇꯧꯊꯣꯛꯈ꯭ꯔꯒꯦꯅ ꯇꯧꯕ ꯃꯥꯜꯂꯤ
ꯎꯝ
ꯎꯝ ꯑꯗꯨꯗꯤ ꯌꯥꯝ ꯐꯔꯦ ꯑꯗꯨ ꯃꯥ ꯑꯩꯈꯣꯏꯅ ꯑꯗꯨꯝ ꯐꯖꯅ ꯇꯧꯔꯗꯤ ꯀꯩꯅꯣ ꯇꯧꯒꯅꯤ ꯃꯥꯁꯀꯣ ꯗ ꯂꯩꯕ ꯍꯦꯅꯀꯣ
ꯎꯝ
ꯅꯨꯡꯉꯥꯏꯕꯁꯨ ꯐꯥꯎ ꯂꯥꯛꯀꯅꯤ
ꯑꯗꯨꯅꯦ
ꯑ ꯊꯣꯛ ꯊꯦ
ꯁꯨꯇꯤ ꯂꯧꯔꯣ ꯍꯥꯏꯒꯦꯔꯥ ꯈꯪꯗꯦ
ꯑ ꯁꯨꯇꯤꯕꯨꯗꯤ ꯂꯧꯗ꯭ꯔꯁꯨ ꯌꯥꯔꯦꯗ
ꯐꯣꯟꯗꯣ ꯄꯥꯏꯕ ꯌꯥꯗꯕꯒꯤ ꯀꯣ ꯃꯣꯏꯒꯤ ꯊꯕꯛꯁꯦ ꯑꯗꯨꯝ
ꯁ꯭ꯀꯨꯜ ꯑꯐꯕꯁꯤꯡꯗꯤ ꯀꯣ ꯑꯗꯨꯃꯥꯏꯅ ꯇꯧꯒꯅꯤ
ꯅ ꯍꯟꯃꯒꯤ ꯃꯥ ꯏꯃꯥꯟꯅꯕꯤꯅ ꯐꯣꯟ ꯄꯥꯏꯕ ꯃꯥꯜꯂꯦ ꯑꯗꯨ ꯄ꯭ꯔꯤꯟꯁ ꯄꯥꯅ ꯍꯦꯛ ꯎꯈ꯭ꯔ ꯃꯥꯜꯂꯦ ꯎꯔꯒ ꯃꯥꯕꯨ ꯀꯧꯔꯒ ꯐꯣꯟꯁꯦ ꯂꯧꯈ꯭ꯔꯦ ꯐꯣꯟ ꯂꯧꯔꯒ ꯅꯨꯃꯤꯠ ꯑꯃ ꯊꯝꯈ꯭ꯔꯕ ꯃꯣꯏꯒꯤ ꯄ꯭ꯔꯤꯟꯁꯤꯄꯥꯜꯒꯤ ꯀꯥꯗ ꯑꯗꯨꯒ ꯅꯦꯛꯁ ꯗꯦ ꯁ꯭ꯀꯨꯜ ꯂꯥꯛꯄ ꯀꯥꯟꯗ ꯄꯤꯌꯦ ꯍꯥꯏꯌꯦ
ꯑꯣ
ꯃꯥꯒꯤꯁꯨ ꯑꯗꯨꯝ ꯇꯧꯕ ꯃꯥꯜꯂꯦ ꯃꯥꯒꯤ ꯏꯃꯥꯟꯅꯕꯤ ꯉꯛꯇ ꯅꯠꯇꯦ ꯃꯣꯏꯅ ꯐꯣꯟꯗꯨꯝ ꯄꯥꯏꯕꯗꯣ ꯍꯦꯛ ꯎꯔꯗꯤꯀꯣ ꯃꯣꯏꯁꯦ ꯑꯗꯨꯝ ꯂꯧꯕ ꯃꯥꯜꯂꯦ ꯅꯍꯥꯟꯗꯤ ꯃꯥꯅ ꯐꯥꯔꯁ ꯖꯣꯏꯟ ꯇꯧꯕ ꯀꯥꯟꯗꯗꯤꯀꯣ ꯐꯣꯟꯁꯦ ꯑꯗꯨꯝ ꯄꯤꯕꯅꯦ ꯐꯣꯟꯁꯦ ꯑꯂꯥꯎꯠ ꯇꯧꯅꯦ ꯑꯗꯨ ꯅꯥꯒꯥꯂꯦꯟꯒꯤ ꯅꯨꯄꯥ ꯑꯃ ꯂꯩ ꯅꯨꯄꯥ ꯑꯅꯤ ꯂꯩꯌꯦꯌꯦ ꯑꯗꯨ ꯅꯨꯄꯥ ꯑꯅꯤꯗꯣ ꯒꯦꯝ ꯁꯥꯟꯅꯕ ꯃꯤ ꯏꯅꯦ ꯒꯦꯝ ꯄꯕꯖꯤꯒꯨꯝꯕ ꯀꯣ ꯌꯥꯝ ꯁꯥꯟꯅꯔꯒ ꯑꯁ ꯋꯥꯛꯀꯤꯡ ꯑꯋꯥꯔꯁꯦ ꯃꯣꯏꯒꯤ ꯊꯕꯛ ꯁꯨꯗꯦ ꯍꯥꯏꯌꯦ ꯑꯗꯨ ꯄ꯭ꯔꯤꯟꯁꯤꯄꯥꯜ ꯑꯩꯈꯣꯏꯅ ꯌꯦꯡ ꯌꯦꯡꯒ ꯂꯩꯕ ꯃꯥꯜꯂꯦ ꯑꯗꯨ ꯅꯨꯄꯥ ꯑꯅꯤꯕꯨ
ꯎꯝ
ꯑꯗꯨ ꯃꯣꯏꯁꯨ ꯃꯣꯏꯁꯦ ꯁ꯭ꯀꯨꯜꯁꯦ ꯌꯥꯝ ꯐꯥꯕꯅꯤꯅ ꯃꯣꯏꯕꯨꯁꯨ ꯌꯥꯝ ꯅꯨꯡꯁꯤꯅꯁꯨ ꯇꯧꯕꯤꯕꯀꯣ ꯑꯗꯨꯒꯤ ꯃꯣꯏꯁꯦ ꯁ꯭ꯀꯨ ꯊꯥꯗꯣꯛꯅꯤꯡꯗꯕꯗꯤ ꯃꯥꯜꯂꯦ ꯑꯗꯨꯒꯤ ꯑꯗꯨꯗꯒꯤ ꯍꯧꯥꯎꯋꯦ ꯍꯥꯏꯌꯦ ꯏꯆꯦꯅ ꯍꯥꯏꯕꯤꯗꯤꯀꯣ ꯃꯣꯏ ꯂꯩꯇ꯭ꯔꯗꯤ ꯐꯣꯟꯗꯣ ꯑꯗꯨꯝ ꯄꯥꯏꯕ ꯌꯥꯔꯅꯤ ꯑꯗꯨ ꯅꯨꯄꯥ ꯑꯅꯤꯅ ꯀꯔꯤꯅꯣ ꯇꯧꯕꯤꯕꯗꯒꯤꯀꯣ ꯗ꯭ꯌꯨꯇꯤꯗꯣ ꯑꯗꯨꯝ ꯇꯧꯗꯕꯗꯒꯤ ꯉꯁꯤꯗꯒꯤ ꯍꯣꯟ ꯍꯥꯏꯕꯗꯤ ꯄꯥꯏꯕ ꯌꯥꯔꯣꯏ ꯍꯥꯏꯅ ꯊꯣꯛꯈ꯭ꯔꯕ ꯅꯣꯇꯤꯁꯇꯨ ꯑꯗꯨ ꯅꯨꯃꯤꯠ ꯇꯒꯤ ꯍꯧꯈ꯭ꯔꯕꯅꯦ ꯑꯗꯨ ꯀꯨꯏꯗ꯭ꯔꯤꯌꯦ ꯑꯦꯄ꯭ꯔꯤꯜ ꯔ ꯗꯤꯁ ꯌꯌꯥꯔ ꯀꯣ ꯑꯩ ꯌꯨꯝ ꯌꯨꯝ ꯊꯣꯛꯇ꯭ꯔꯤꯉꯩꯗ ꯑꯗꯨ ꯅꯣꯇꯤꯁ ꯂꯥꯛꯀꯅꯦ ꯅꯍꯥꯟꯗꯤ ꯏꯆꯦꯕꯨ ꯏꯁ꯭ꯀꯨꯜ ꯆꯠꯂꯁꯨ ꯑꯩ ꯑꯗꯨꯝ ꯋꯥꯔꯤ ꯁꯥꯔꯒ ꯂꯩꯕꯅꯦꯕ ꯍꯧꯖꯤꯛꯇꯤ ꯌꯥꯗ꯭ꯔꯦ
ꯑꯣ ꯍꯣ
ꯃꯣꯏꯁꯦ
ꯍꯣꯏ ꯑꯉꯥꯡꯒꯨꯝꯅ ꯑꯃꯨꯛꯀ ꯌꯦꯡꯁꯤꯟꯕ ꯑꯣꯏꯔꯕꯝꯅꯤ ꯃꯣꯏꯒꯤꯁꯦ
ꯎꯝ ꯐꫭꯟ ꯏꯃꯥꯔꯖꯦꯟꯁꯤꯒꯤ ꯄꯥꯏꯔꯗꯤ ꯐꯥꯗꯤ ꯐꯥꯗꯕꯀꯣ ꯐꯣꯟ ꯄꯥꯏꯗ꯭ꯔꯤꯁꯦ ꯀꯔꯤꯅꯣꯗꯤ ꯇꯧꯋꯦ ꯑꯩꯈꯣꯏꯅ ꯌꯥꯝꯅ ꯋꯥꯔꯤ ꯁꯥꯅꯤꯡꯕꯒꯨꯝꯕ ꯅꯠꯇ꯭ꯔꯒ ꯀꯔꯤ ꯀꯔꯤ ꯍꯥꯏꯅꯤꯡꯕꯒꯨꯝꯕꯒꯗꯀꯣ ꯐꯔꯛ
ꯎꯝ ꯎꯝ ꯎꯝ ꯆꯨꯝꯃꯦ
ꯏꯁꯄꯦꯁꯜꯂꯤ ꯏꯄꯥꯒꯤꯗꯃꯛ
ꯎꯝ ꯑꯗꯨꯒ ꯊꯕꯛ ꯇꯧꯔꯒ ꯍꯜꯂꯛꯄꯗꯤ ꯑꯃꯨꯛꯀ ꯑꯥ ꯋꯥ ꯕꯀꯣ
ꯎꯝ ꯌꯥꯝ ꯋꯥꯈꯔꯦ ꯍꯥꯏ ꯍꯧꯖꯤꯛꯀꯥꯟ
ꯇꯥꯏꯃꯤꯡꯁꯦ ꯈꯔ ꯑꯩꯈꯣꯏꯒꯤ ꯃꯐꯝꯗꯨꯗꯤ ꯄꯨꯡ ꯇꯔꯨꯛ ꯀꯨꯝꯕ ꯇꯥꯔꯗꯤ ꯑꯃꯨꯛꯀ ꯆꯥꯛꯆꯥꯥꯕ ꯂꯣꯏꯔꯒ ꯇꯨꯝꯅꯤꯡꯉꯥꯏ ꯑꯃꯨꯛꯀ ꯔꯦꯗꯤ ꯍꯧꯔꯅꯤ
ꯎꯝ
ꯑꯩꯈꯣꯏꯒꯤ ꯑꯗꯨꯗꯗꯤ ꯄꯨꯡ ꯇꯔꯨꯛ ꯇꯨꯔꯦꯗꯤ ꯀꯔꯤ ꯆꯥꯛ ꯆꯥꯅꯤꯡꯉ ꯃꯇꯝꯁꯨ ꯅꯠ ꯇꯦ ꯊꯨꯝꯕꯅ ꯃꯇꯝꯁꯨ ꯅꯠꯇꯦ ꯑꯗꯨꯒꯤ ꯌꯥꯝ ꯌꯥꯝ ꯐꯔꯛꯇ
ꯎꯝ ꯑꯁ ꯑꯩꯒꯤ ꯅꯨꯄꯥꯁꯦ ꯃꯥ ꯃꯊꯟꯇ ꯂꯩꯔꯒ ꯍꯧꯖꯤꯛꯐꯥꯎ ꯆꯥꯛ ꯊꯣꯡꯗ꯭ꯔꯤ ꯍꯥꯏꯌꯦ
ꯑꯣ
ꯑꯩꯅ ꯍꯦꯛ ꯍꯧꯖꯤꯛ ꯊꯨꯕ ꯆꯠꯈ꯭ꯔꯣ ꯍꯥꯏꯔꯒ ꯀꯤꯆꯦꯟ ꯆꯪꯈ꯭ꯔꯦ
ꯑ
ꯍꯧꯖꯤꯛ ꯀꯣꯜ ꯇꯧꯔꯛꯄ ꯅꯪ ꯇꯧꯗ꯭ꯔꯤꯉꯩꯗ ꯑꯗꯨ ꯑꯩꯈꯣꯏꯅꯤ ꯀꯣꯜꯗ ꯂꯩꯕ ꯅꯪꯒꯤ ꯀꯣꯜ ꯂꯥꯛꯄꯒꯤ ꯑꯩꯅ ꯑ ꯄꯤ ꯑꯦ ꯄꯤ ꯂꯥꯛꯈ꯭ꯔꯦ ꯍꯥꯏꯔꯒ ꯃꯥꯁꯦ ꯊꯝꯃꯣ ꯊꯝꯃꯣ ꯑꯩꯗꯤ
ꯎꯝ ꯑꯗꯨ ꯑ ꯅꫭꯏ ꯒꯤ‌ ꯅꯆꯦꯒ ꯂꯩꯃꯤꯟꯅꯩ ꯍꯥꯏꯕ ꯅꯠꯇ꯭ꯔꯣ
ꯑ ꯃꯥꯔꯥ ꯑꯦ ꯂꯩ ꯌꯨꯝ ꯑꯃꯗꯗꯤ ꯂꯩꯃꯤꯟꯅꯗꯦ ꯏꯠ ꯍꯥꯏꯕꯗꯤ ꯏꯆꯦ ꯈꯣꯏꯁꯦ ꯅꯨꯄꯤꯒꯤ ꯀꯥ ꯄꯤꯊꯣꯛꯏꯕ ꯏꯁ꯭ꯀꯨꯜꯅꯀꯣ ꯑꯗꯨꯗ ꯂꯩꯌꯦ ꯂꯥꯞꯇꯤ ꯂꯥꯞꯇꯦ ꯁꯇꯔꯗꯦ ꯁꯟꯗꯦꯒꯨꯝꯕꯗꯤ ꯑꯗꯨꯝ ꯂꯥꯛꯔꯒ ꯀꯣ
ꯎꯝ
ꯄ꯭ꯔꯥꯊꯅꯥꯒꯨꯝꯕ ꯇꯧꯕ ꯄ꯭ꯔꯦꯌꯔꯒꯨꯝꯕ ꯑꯗꯨꯝ ꯂꯩꯕ ꯑꯗꯨ ꯆꯥꯛꯀꯨꯝꯕ ꯆꯥꯃꯤꯟꯅꯕ ꯑꯗꯨꯝ ꯇꯧꯋꯦ
ꯃꯣꯏꯒꯤꯗ ꯑꯃ ꯀꯣꯃꯣꯗꯦꯁꯟ ꯄꯤꯕ
ꯍꯣꯏ ꯃꯣꯏꯒꯤꯗꯃꯛꯀꯣ ꯏꯁ꯭ꯀꯨꯜꯒꯤ ꯀꯣꯃꯣꯗꯦꯁꯟ
ꯑꯥ ꯂꯩꯃꯤꯟꯅꯔꯒ ꯀꯩꯅꯣ ꯆꯥꯛ ꯆꯔꯒ ꯂꯩꯕ꯭ꯔꯥ ꯈꯜꯂꯒ
ꯑ ꯍꯥ ꯅꯨꯃꯤꯠ ꯈꯨꯗꯤꯡꯗꯤ ꯂꯩꯇꯦ ꯁꯦꯇꯔꯗꯦ ꯁꯟꯗꯦꯒꯨꯝꯕ ꯉꯥꯛꯇ
ꯑꫭ ꯑꯣ ꯚꯤꯖꯤꯠ ꯇꯧꯕ
ꯎꯝ
ꯎꯝ ꯑꯗꯨ ꯅꯨꯃꯤꯠꯁꯨ ꯃꯣꯏꯅ ꯃꯣꯏꯒꯤ ꯀꯥꯗ ꯂꯩꯒꯦ ꯍꯥꯏꯔꯗꯤ ꯑꯗꯨꯝ
ꯑꫭꯏꯗ ꯌꯥꯏ ꯑꯗꯨꯝ ꯃꯣꯏꯒꯤ ꯀ ꯑꯗꯨꯝ ꯂꯩꯕꯅꯤꯗ ꯃꯣꯏꯗꯤ ꯑꯩꯈꯣꯏꯗ ꯂꯥꯛꯅꯤꯡꯕ ꯃꯇꯝ ꯉꯛꯇ ꯑꯗꯨꯝ ꯂꯥꯛꯄꯅꯤ
ꯆꯥꯛꯇꯤ ꯃꯣꯏꯅ ꯁꯦꯝꯕ
ꯆꯥꯛꯇꯣ ꯑ ꯑꯅꯤꯅꯦ ꯃꯥꯔꯤ ꯃꯣꯏꯅ ꯃꯣꯔꯅꯤꯡꯗꯗꯤ ꯑꯁ꯭ꯀꯨꯜꯗ ꯆꯠꯀꯅꯤ ꯀꯣ ꯄꯨꯡ ꯑꯩꯠ ꯊꯥꯔꯇꯤꯒꯨꯝꯕꯗ ꯌꯨꯝꯗꯒꯤ ꯆꯠꯀꯅꯤ ꯑꯗꯨ ꯅꯥꯏꯟꯗ ꯍꯧꯕ ꯁ꯭ꯀꯨꯜꯁꯦ ꯁ꯭ꯀꯨꯜ ꯍꯧ ꯔꯤꯉꯩꯗꯒꯤ ꯃꯣꯏꯁꯦ ꯁ꯭ꯇꯨꯗꯦꯟ ꯂꯥꯛꯇ꯭ꯔꯤꯉꯩꯗ ꯃꯣꯏ ꯐꯥꯔ꯭ꯁꯇ ꯂꯥꯛꯔꯒ ꯏꯁꯇꯨꯗꯦꯟꯁꯤꯡꯁꯦ ꯂꯋ꯭ꯔ ꯀꯦꯖꯤꯒꯨꯝꯕ ꯄ꯭ꯂꯦꯁꯀꯨ ꯀꯨꯨꯝꯕ ꯂꯩꯌꯦꯕ ꯑꯗꯨꯃꯨꯛ ꯃꯣꯏꯕꯨ ꯌꯦꯡꯁꯤꯟꯕꯀꯣ ꯒꯦꯠꯇ ꯂꯩꯔꯒ ꯑꯗꯨꯝ ꯌꯦꯡꯁꯤꯟꯕ ꯑꯗꯨꯒ ꯃꯣꯏꯁꯦ ꯁ꯭ꯅꯦꯛꯁ ꯇꯥꯏꯝꯁꯨ ꯂꯩꯕ ꯕ꯭ꯔꯦꯛꯐꯥꯁꯁꯨ ꯂꯩꯕ ꯑꯗꯨ ꯕ꯭ꯔꯦꯛꯐꯥꯁ ꯇꯣ ꯑꯉꯥꯡ ꯑꯉꯥꯡꯈꯣꯏ ꯑꯗꯨꯝ ꯆꯥꯃꯤꯟꯅꯩ ꯃꯣꯏꯁꯦ ꯁ꯭ꯀꯨꯜꯅ ꯄꯤꯑꯦ ꯕ꯭ꯔꯦꯛꯐꯥꯁꯁꯨ ꯕ꯭ꯔꯦꯛꯐꯥꯁ ꯂꯣꯏꯔ ꯒ ꯋꯥꯟꯒꯨꯝꯕꯗ ꯂꯟꯁ ꯑꯃꯛꯀ ꯁ꯭ꯀꯨꯅ ꯄꯤꯒꯅꯤ ꯑꯗꯨꯒ ꯍꯂꯛ ꯄꯛ ꯀꯥꯟꯗꯗꯤ ꯄꯤꯔꯣꯏ ꯁ꯭ꯀꯨꯜꯅ ꯃꯣꯏꯅ ꯊꯣꯡ ꯆꯥꯕ
ꯎꯝ ꯑꯣ
ꯑꯦꯀꯣꯃꯣꯗꯦꯁꯟꯗꯀꯣ ꯒꯦꯁꯀꯨꯝꯕ ꯂꯣꯏꯅꯃꯛ ꯗꯤ ꯃꯣꯏꯅ ꯄꯤꯌꯦ ꯑꯗꯨ ꯑꯣꯏꯔꯁꯨ ꯆꯥꯛꯒꯨꯝꯕ ꯏꯟꯖꯥꯡꯒꯨꯝꯕꯗꯤ ꯃꯣꯏꯅ ꯇꯧꯕ
ꯑꯣ ꯑꯗꯨꯒ ꯑ ꯅꯣꯏ ꯂꯩꯕ ꯃꯐꯝꯗꯣ ꯎꯝ ꯌꯣꯟꯆꯥꯛ ꯌꯥꯝꯕ꯭ꯔꯅꯦ ꯑꯗꯨꯗ
ꯑꯁ ꯌꯣꯡꯆꯥꯥꯛ ꯑꯩꯈꯣꯏꯗꯗꯤ ꯌꯥꯝꯗꯦ ꯑꯗꯨ ꯑꯣꯏꯔꯁꯨ ꯏꯆꯦ ꯈꯣꯏꯗꯀꯣ ꯏꯆꯦꯒꯤ ꯁ꯭ꯀꯨꯜꯗ ꯑ ꯃꯣꯏꯗꯤ ꯄ꯭ꯂꯥꯟꯇꯤꯡꯗꯣ ꯌꯥꯝ ꯇꯧꯋꯤꯅ ꯑꯗꯨ ꯒꯦꯠꯀꯨꯝꯕ ꯑꯗꯨꯒꯨꯝꯕꯗ ꯖꯒꯥꯗꯀꯣ ꯌꯣꯡꯆꯥꯛ ꯂꯩꯕ ꯑꯗꯨꯒꯤ ꯃꯣꯏꯅ ꯑꯗꯨꯝ ꯌꯣꯡꯆꯥꯛꯇꯣ ꯆꯥꯏ ꯍꯥꯏꯌꯦ
ꯑꯣ
ꯑꯩ ꯑꯩ ꯑꯩꯗꯤ ꯆꯥꯗꯦ ꯗꯤꯁ ꯏꯌ꯭ꯔꯗꯤ ꯍꯩꯕꯗꯤ ꯑꯩꯒꯤ ꯑꯦꯁ ꯃꯤꯅ ꯍꯥꯏꯕꯀꯣ ꯑꯩꯈꯣꯏ ꯑꯁꯤꯒꯨꯝꯕ ꯄ꯭ꯔꯦꯒꯅꯦꯟꯒꯨꯝꯕ ꯇꯧꯕ ꯃꯇꯝꯗ ꯌꯣꯡꯆꯥꯛ ꯆꯥꯔꯗꯤ ꯄꯣꯛꯄ ꯃꯇꯝꯗ ꯃꯅꯝ ꯌꯥꯝ ꯊꯣꯛꯑꯦ ꯍꯥꯏꯔꯒ ꯑꯩꯁꯦ ꯀꯤꯈ꯭ꯔꯕ
ꯀꯣꯔꯣꯅꯥꯡ
ꯑꯗꯨꯒ ꯆꯥꯈ꯭ꯔꯦ ꯑꯩꯁꯨ ꯇꯃꯦꯡꯂꯣꯡ ꯆꯞ ꯂꯛ ꯀꯛꯄ ꯀꯥꯟꯗ ꯏꯃꯥ ꯈꯣꯏꯅ ꯆꯥꯎ ꯆꯥꯎ ꯆꯥꯎ ꯅꯪ ꯌꯥꯝ ꯆꯥꯅꯤꯡꯒ꯭ꯔ ꯂꯩꯕꯅꯤ ꯈꯪꯉꯦ ꯍꯥꯏꯔꯒꯀꯣ ꯑꯗꯨꯝ ꯄꯤꯊꯣꯛꯄ ꯑꯩ ꯌꯥꯝ ꯆꯥꯕꯅꯤꯗ
ꯀꯔꯤꯁꯨꯨ ꯇꯔꯣꯏ ꯀꯔꯤꯅꯣꯍꯦ
ꯑꯥꯗ ꯂꯩꯕ ꯀꯥꯟꯗꯨꯗꯤ ꯑꯩ ꯆꯥꯗꯕꯅꯦ
ꯁꯤ ꯗꯥꯏꯖꯦꯁꯟꯒꯤꯗꯃꯛꯇꯤ ꯌꯥꯝ ꯐꯕꯅꯦ ꯃꯤꯗꯥꯁ
ꯑꯣ ꯑꯗꯨ ꯑꯣꯏꯔꯁꯨ ꯊ꯭ꯔꯤ ꯃꯟꯁ ꯒꯨꯝꯕ ꯑꯗꯨꯝ ꯄꯤꯆꯥꯗꯦ ꯑꯩꯒꯤ
ꯎꯝ
ꯀꯔꯤꯅꯣ ꯑꯩꯒꯤ ꯅꯨꯄꯥꯅꯁꯨꯀꯣ ꯃꯥꯁꯦ ꯑꯁꯤꯒꯨꯝꯕ ꯄꯪꯆꯥ ꯆꯥꯕ ꯌꯥꯗꯦ ꯊ꯭ꯔꯤ ꯃꯟꯁ ꯉꯛꯄ ꯗꯤ ꯉꯥꯏꯌꯣ ꯍꯥꯏꯔꯒ ꯑꯩꯁꯨ ꯆꯥꯗꯕꯅꯤ
ꯎꯝ
ꯏꯆꯦꯈꯣꯏꯅꯗꯤ ꯆꯥꯅꯤꯡꯔꯗꯤ ꯄꯨꯔꯛ
ꯑꯗꯣ ꯑꯁꯤ ꯎꯝ ꯁꯤꯒꯨꯝꯕ ꯃꯇꯝꯗꯤ ꯆꯥꯁꯨ ꯆꯥꯅꯤꯡꯗꯕꯅꯦ
ꯎꯝ ꯑꯩꯗꯤ ꯆꯥꯅꯤꯡꯕꯅꯦ ꯆꯥꯕꯗꯤ
ꯑꯣ ꯑꯣ
ꯑꯗꯨꯝꯅ ꯆꯥꯒꯅꯨ ꯍꯥꯏꯕꯒꯤ ꯑꯩ ꯆꯥꯗꯕꯅꯤ
ꯎꯝ ꯑꯩꯅ ꯌꯣꯟꯆꯥꯛ ꯌꯦꯟꯁꯄꯕꯤ ꯑ ꯑꯇꯩ ꯃꯌꯥꯡꯁꯤꯡꯗꯤ ꯆꯥꯗꯕꯅꯤꯅꯀꯣ
ꯍꯣꯏꯣꯏ
ꯑꯗꯨꯒꯤ ꯃꯣꯏꯁꯦ ꯌꯥꯝ ꯌꯥꯝ ꯂꯩꯕ ꯃꯥꯜꯂꯦ ꯑꯗꯨ ꯑꯩꯈꯣꯏꯒꯤꯒꯗꯤ ꯈꯔ ꯇꯦꯁꯇꯤ ꯈꯔꯗꯤ ꯇꯣꯡꯉꯜꯂꯦ ꯑꯩꯁꯨ ꯇꯦꯁ ꯇꯧꯈ꯭ꯔꯦ ꯍꯥꯏꯗꯤ ꯑꯩꯈꯣꯏ ꯗꯦꯜꯂꯤꯗ ꯂꯩꯔꯤꯉꯥꯏ ꯑꯩꯈꯣꯏꯒꯤ ꯑꯪꯀꯜ ꯐꯦꯃꯤꯂꯤ ꯗ ꯑꯃ ꯖꯣꯠꯇꯤꯡꯅꯪ ꯈꯪꯒꯅꯤꯀꯣ
ꯑꯣ ꯑꯣ ꯍꯣꯏ
ꯑꯗꯨꯗꯣ ꯆꯦꯟꯅꯥꯏ ꯆꯠꯂꯒ ꯍꯜꯂꯄ ꯈꯨꯗ ꯃ ꯌꯥꯝ ꯄꯨꯣꯔꯛꯏꯕ ꯑꯗꯨ ꯎꯝ ꯁꯥꯡꯁꯨ ꯁꯥꯡꯗꯦ ꯇꯦꯟ ꯇꯦꯟꯂꯒ ꯃꯔꯨ ꯆꯥꯎꯔꯒ ꯀꯣ ꯄꯨꯔꯛꯄ ꯑꯣ ꯆꯥꯕꯗꯤ ꯆꯥꯏ ꯑꯣ ꯂꯩꯇꯕ ꯃꯐꯝꯒꯤꯗꯃꯛꯇꯤ ꯌꯥꯝ ꯍꯥꯎꯔꯦ ꯑꯣ ꯂꯩ ꯑꯩꯈꯣꯏꯒꯤꯒ ꯀꯝꯄꯦꯌꯔ ꯇꯧꯒꯦ ꯍꯥꯏꯔꯗꯤ ꯈꯔ ꯇꯦꯁꯇꯤ ꯇꯣꯡꯉꯥꯟꯅꯤꯗ
ꯑꯣ ꯍꯣꯏ ꯆꯦꯁꯨ ꯑꯗꯨꯝ ꯍꯥꯏꯌꯦ ꯌꯥꯝ ꯍꯧ ꯍꯧꯋꯦ ꯑꯩꯈꯣꯏꯒꯤ ꯆꯞ ꯃꯥꯟꯅꯩ ꯑꯗꯨ ꯑꯣꯏꯔꯁꯨ ꯑꯩꯈꯣꯏꯒꯤꯗ ꯀꯝꯄꯦꯌꯔ ꯇ